ꯍꯜꯂꯣ
ꯇꯥꯏꯌꯦ ꯆꯦ
ꯎꯝ ꯌꯥꯏꯅꯦꯀꯣ
ꯎꯝ ꯌꯥꯏ
ꯌꯥꯝ ꯃꯦꯔꯦꯀꯜ ꯑꯣꯏꯔꯦ ꯄꯣꯠꯁꯦ ꯈꯔ ꯇꯧꯔꯦ ꯃꯊꯧ
ꯍꯧꯖꯤꯛꯀꯤ ꯑꯟꯇꯤꯗꯣ ꯑꯩꯉꯣꯟꯗ ꯑꯃꯨꯛ ꯐꯣꯟ ꯇꯧꯁꯜꯂꯛꯑꯦ ꯁꯤꯅ ꯃꯤ ꯃꯁꯤꯡ ꯀꯌꯥ ꯂꯩ ꯍꯪꯉꯛꯇꯣꯏ
ꯑꯣ ꯍꯧꯖꯤꯛ ꯑꯩꯍꯦꯛ ꯇꯧꯕꯒ ꯇꯧꯔꯛꯏꯔꯥ
ꯍꯣꯏ
ꯎꯝ
ꯄꯥꯏ
ꯑꯩꯈꯣꯏ ꯗꯨꯗꯩꯩ ꯍꯦꯟꯅꯥ ꯂꯨꯕ ꯊꯕꯛ ꯑꯃ ꯇꯧꯔꯤꯕ ꯅꯠꯇ꯭ꯔꯥ
ꯎꯝ
ꯑꯩꯁꯨꯗꯨꯗꯥ ꯑꯩꯁꯨ ꯑꯗꯨꯃꯥꯏꯅ ꯈꯜꯂꯥꯒꯅꯦ ꯑꯩꯁꯨ ꯑꯗꯨꯃꯥꯏꯅ ꯈꯜꯂꯥꯒꯅꯤ ꯉꯁꯥꯏ ꯄꯥꯏꯍꯧꯗ꯭ꯔꯤꯗꯣ ꯑꯗꯨꯒꯅꯦ ꯅꯨꯄꯤ ꯈꯤꯇꯪ ꯇꯥꯒꯦ ꯒꯥꯏ ꯑꯩꯗꯤ ꯑꯩꯗꯤ ꯄꯥꯈꯠꯂꯨꯨꯔꯕꯥꯅꯦ ꯖꯒꯣꯏꯒꯤ ꯑꯣꯖꯥ ꯅꯍꯥꯟ ꯐꯣꯟ ꯂꯧ ꯆꯠꯄꯗꯁꯨ ꯌꯥꯝ ꯀꯥꯛꯂꯛꯑꯦꯕ ꯃꯣꯏꯗꯣ
ꯑꯥ
ꯑꯗꯨꯒꯤ ꯁꯣꯏ ꯏꯁꯧ ꯂꯥꯛꯉꯛꯑꯥꯅꯤ ꯀꯥꯏꯅ ꯄꯥꯈꯠ ꯄꯥꯈꯠꯅꯒ ꯇꯧꯔꯤꯅꯤꯀꯣ ꯑꯗꯨꯒ
ꯍꯦꯛꯇꯥ ꯃꯥꯅ ꯑꯩꯉꯣꯟꯗ ꯂꯥꯡꯕꯥ ꯏꯁꯧꯁꯦ ꯀꯩꯅꯣ ꯑꯩꯅ ꯑꯦꯛꯖꯥꯝ ꯇꯧꯕꯒꯤ ꯅꯪꯍꯧꯗꯕꯅꯦ ꯍꯥꯏꯕ ꯈꯪꯕ꯭ꯔ ꯖꯒꯣꯏꯒꯤ ꯐꯣꯝ ꯂꯥꯍꯧꯗꯕ
ꯑꯗꯨꯒꯥ ꯃꯥꯅ ꯍꯦꯛꯇ ꯅꯨꯄꯥꯅꯦꯕꯀꯣ ꯃꯁꯛꯀꯥꯖꯦ ꯏꯐ ꯐꯖꯥꯒꯩ ꯀꯥꯛꯁꯜꯂꯛꯏꯅꯤꯀꯣ ꯑꯗꯨꯒ ꯃꯥꯥ ꯍꯥꯏꯅꯦ ꯌꯥꯔꯦ ꯆꯤꯟꯊꯤꯅꯣ ꯍꯣꯏ ꯌꯥꯔꯦ ꯅꯥꯆꯤꯟꯊꯤꯅꯣ ꯑꯗꯨ ꯉꯥꯛꯇꯅꯤ ꯂꯥꯛꯏꯕꯥ ꯃꯤꯃꯥꯌꯥꯝꯖꯦ ꯀꯥꯏꯅꯥꯀꯣ ꯑꯁꯦꯡ ꯑꯁꯦꯡꯕꯥꯗꯤ ꯑꯗꯨꯝ ꯍꯥꯏꯌꯣꯌꯦ ꯑꯩꯅ ꯁꯥꯔ ꯑꯁꯦꯡꯕꯅꯦ ꯑꯩꯅ ꯍꯥꯏꯔꯤꯁꯦ ꯍꯥꯏꯕ
ꯑꯩ ꯆꯤꯟꯊꯤꯗꯦ ꯍꯥꯕ
ꯑꯥ
ꯑꯗꯨꯒ ꯈ꯭ꯋꯥꯏ ꯂꯥꯁꯇꯗꯤ ꯃꯥꯅ ꯑꯦꯄ꯭ꯂꯤꯀꯦꯁꯟ ꯑꯃꯥ ꯏꯔꯝꯃꯣ ꯏꯔꯝꯃꯦ ꯑꯗꯨꯒ ꯈ꯭ꯋꯥꯏ ꯂꯥꯁꯇꯒ ꯇꯞꯊꯔꯒ ꯑꯦꯛꯖꯥꯝ ꯀꯔꯝ ꯀꯥꯟ ꯂꯣꯏꯗꯣꯏꯅꯣꯌꯦ ꯑꯩꯅ ꯍꯌꯦꯡ ꯂꯣꯏꯗꯣꯏꯅꯦ ꯍꯥꯏꯔꯝꯝꯕ ꯑꯗꯨ ꯃꯥꯅ ꯑꯁ ꯑꯣ ꯐꯖꯅꯥ ꯂꯣꯏꯊꯣꯛꯑꯣ ꯂꯣꯢꯊꯣꯛꯑꯣ ꯑꯗꯨꯒ ꯏꯟꯇꯔꯚꯤꯌꯨ ꯗꯥ ꯀꯧꯔꯛꯑꯅꯤ ꯑꯗꯨꯒ ꯐꯖꯥꯅ ꯀꯦꯊꯔꯥ ꯂꯥꯛꯑꯣꯒꯥꯏ
ꯑꯣ
ꯃꯥ ꯍꯥꯏꯅꯦ ꯈꯜꯂꯥ ꯀꯥꯟꯗ ꯁꯤꯡꯒꯔꯥ ꯇꯔꯥ ꯂꯩꯔꯛꯑꯣꯌꯦ ꯑꯩꯅ ꯈꯟꯕꯨ ꯈꯟꯗꯣꯏ ꯑꯣꯏꯔꯗꯤ ꯁꯣꯏ ꯂꯩꯔꯛꯀꯦ ꯍꯥꯏꯔꯝꯃꯒꯥ ꯑꯗꯨꯝ ꯊꯣꯛꯂꯛꯑꯦ ꯃꯁꯛꯇꯣ ꯌꯥꯝ ꯅꯨꯡꯁꯤ ꯄꯥꯈꯪꯁꯨ ꯃꯥꯜꯂꯦꯕ ꯈꯪꯕ꯭ꯔꯥ ꯏꯀꯥꯛꯁꯨ ꯀꯥꯛꯁꯤꯜꯂꯛꯑꯦ ꯈꯪꯕ꯭ꯔꯥ ꯑꯩꯅꯒ ꯃꯔꯣꯟ ꯑꯃꯥ ꯍꯥꯏꯗꯤ ꯐꯣꯞ ꯂꯧꯅ ꯅꯪꯗꯕꯒꯤ ꯄꯥꯈꯠꯄꯣꯏ ꯀꯩꯕꯣꯏ ꯇꯧꯖꯔꯦ ꯑꯗꯨꯒ
ꯈꯔ ꯌꯦꯡꯕꯤ ꯈꯣꯠꯄꯤꯗꯅ ꯈꯔ ꯇꯞꯅꯥ ꯉꯥꯡꯕꯤꯔꯛꯀꯗꯔꯥ ꯍꯥꯏꯔꯥ ꯀꯥꯛꯁꯜꯂꯒ ꯉꯥꯡꯖꯤꯜꯂꯛꯄꯗꯨꯗꯤ ꯑꯩꯅ ꯈꯜꯂꯦ ꯃꯊꯪꯗꯥꯒ ꯑꯣꯏꯗꯤ ꯅꯪ ꯈꯪꯗꯧꯅꯦ ꯊꯦꯡꯅꯕꯗꯥ ꯑꯍꯥꯥꯟꯕꯒ ꯑꯣꯏ ꯏꯊꯛ ꯊꯛꯀꯠꯄꯗꯣ ꯑꯗꯨꯒꯤ ꯈꯨꯝꯕꯒꯥꯁꯦ ꯀꯌꯥ ꯉꯝꯍꯧꯗ꯭ꯔꯦ ꯑꯗꯩ ꯑꯩ ꯂꯥꯛꯃꯤꯟꯅꯔꯤ ꯏꯃꯥꯟꯅꯕꯤꯗꯨꯁꯨꯅꯦ ꯈꯪꯕ꯭ꯔꯥ ꯄꯨꯔꯥ
ꯍꯥ
ꯑꯩ ꯋꯥ ꯉꯥꯡꯒꯟꯗꯦ ꯍꯥꯏ ꯂꯩꯔꯤꯁꯦ ꯃꯥꯅ ꯑꯃꯨꯛ ꯍꯦꯟꯅ ꯉꯥꯡꯗꯦꯕ
ꯑꯥ
ꯑꯗꯩ ꯃꯥꯁꯨ ꯗꯨꯝ ꯇꯨꯃꯤꯟ ꯂꯩꯕ ꯍꯥꯏꯗꯤ ꯈꯔꯥ ꯉꯝꯕꯥ ꯃꯤ ꯂꯩꯗꯅꯀꯣ ꯑꯈꯣꯏꯗꯤ ꯀꯌꯥ ꯉꯝꯒꯟꯗꯦꯕꯥ ꯈꯪꯕꯔꯥ ꯃꯤ ꯋꯥ ꯉꯥꯡꯉꯛꯄꯗꯥ ꯑꯗꯣ ꯈꯨꯝꯃꯕꯅꯤ ꯅꯍꯥꯟꯗꯤ ꯍꯥꯏꯗꯤ ꯐꯣꯏꯕꯗꯨ ꯂꯧ ꯌꯥꯅꯕ ꯍꯣꯠꯅꯕꯗ
ꯎꯝ ꯄꯤꯗꯤ ꯄꯤꯔꯑꯦ ꯐꯩ
ꯑꯩꯗꯤ ꯌꯥꯔꯣꯏꯁꯨ ꯈꯪ ꯑꯩꯈꯣꯏ ꯑꯣꯖꯥ ꯑꯃꯕꯨꯗꯤ ꯉꯥꯡꯅꯔꯒ ꯆꯠꯄꯅꯦꯕ
ꯎꯝ
ꯑꯗꯨꯒ ꯀꯣꯂꯦꯖꯁꯦ ꯍꯦꯛ ꯆꯪꯕꯒ ꯑꯣꯖꯥꯁꯤꯗꯤ ꯊꯦꯡꯅꯗ꯭ꯔꯕ ꯊꯣꯡꯅꯥꯎꯁꯤꯗ ꯍꯧꯖꯤꯛꯀꯤ ꯅꯨꯄꯥꯗꯨꯅ ꯀꯧꯁꯜꯂꯛꯄꯅꯦꯕ ꯍꯜꯂꯣ ꯍꯜꯂꯣ ꯀꯩꯅꯣ ꯌꯥꯗ꯭ꯔꯥ ꯖꯥꯠꯂꯣ ꯍꯜꯂꯣ